ꯑꯈꯣꯏ ꯉꯝꯕ
ꯇꯥꯔꯦ ꯇꯥꯔꯦ ꯃꯣꯏꯅ ꯉꯝ ꯌꯥꯄꯣꯠꯇꯦ ꯍꯥ
ꯑꯥ ꯑꯩ
ꯑꯣꯖꯥ ꯑꯣꯖꯥ ꯃꯍꯦꯟꯗ꯭ꯔ ꯕꯥꯕꯨꯨ
ꯍꯥꯎꯅꯦ
ꯀꯅꯥ ꯀꯅꯥꯅꯣ
ꯍꯥ
ꯀꯩꯅꯣ ꯃꯍꯤꯟꯗ꯭ꯔꯥ ꯍꯥꯏꯒ ꯇꯧꯕꯅꯤꯅꯦ ꯕꯤꯛꯇꯣꯔꯤꯌꯥꯅ
ꯍꯥꯏꯅꯤ ꯃꯍꯤꯟꯗ꯭ꯔꯥ ꯍꯥꯏꯕ ꯃꯌꯥꯝ ꯌꯥꯎꯋꯤ ꯀꯩꯅꯣ ꯍꯥꯏꯗꯤ ꯃꯍꯤꯟꯗ꯭ꯔ ꯀꯝꯄꯅꯤꯒꯤ ꯂꯩꯕꯅꯤꯅꯀꯣ ꯍꯥꯏꯁꯅꯨ ꯍꯥꯏꯁꯅꯨ ꯑꯩ ꯑꯩ ꯁꯛ ꯑꯁꯦꯡꯕꯗꯤ ꯎꯔꯕ꯭ꯔꯣ ꯕꯤꯛꯇꯣꯔꯤꯌꯥꯕꯣ ꯍꯥ ꯇꯥꯔꯕꯣ
ꯎ ꯂꯥꯏꯍꯦ
ꯇꯔꯕꯣ
ꯆꯥꯔ ꯆꯥꯔꯒ ꯇꯨꯝꯖꯜꯂꯛꯄ꯭ꯔ ꯀꯩꯅꯣꯝ ꯇꯧꯋꯦ ꯑꯣꯕꯥ ꯊꯥꯕ
ꯇꯥꯏꯌꯦ ꯇꯥꯏꯌꯦ
ꯎꯝ ꯆꯥꯔ ꯆꯥꯔ ꯇꯨꯝꯖꯜꯂꯛꯄꯥꯥ
ꯀꯩ ꯆꯥꯔ ꯆꯥꯔ ꯇꯨꯝꯖꯜ ꯂꯛꯄ꯭ꯔꯗꯤ
ꯆꯥꯔ ꯆꯥꯔ ꯌꯥꯡ ꯀꯪꯖꯥꯜꯂꯛꯄ꯭ꯔꯥ ꯍꯥꯏꯕ
ꯀꯪꯁꯤꯜꯂꯛꯇꯦ
ꯑꯩ ꯀꯪꯖꯤꯜꯂꯛꯑꯦ
ꯑꯩꯗꯤ ꯆꯥꯗ꯭ꯔꯥ ꯆꯥꯗ꯭ꯔꯥ ꯅꯣꯏꯈꯜꯂꯛꯑꯦ
ꯆꯨꯝꯅ ꯅꯣꯛꯑꫭ ꯔꯦꯀꯣꫪꯠꯇ ꯐꯖꯅꯕ꯫
ꯀꯩꯗꯧꯋꯦ ꯍꯥꯏꯅꫭ ꯆꯨꯝꯅ ꯅꯣꯛꯇ꯭ꯔꯁꯨ꯫
ꯍꯥꯏꯗꯤ ꯑꯗꯤ ꯑ ꯆꯥꯕꯗꯣ ꯑꯌꯨꯛ ꯑꯌꯨꯛꯇ ꯈꯛꯇꯪꯅꯤꯗꯅ ꯑꯌꯥꯝꯕ ꯆꯥꯔꯤꯁꯦ ꯑꯩ ꯅꯠꯇꯦ ꯅꯨꯡꯗꯥꯡ ꯅꯨꯡꯗꯥꯡ ꯈꯛꯇꯪꯅꯤ ꯑꯌꯨꯛꯇ ꯄꯥꯛ ꯆꯥꯗꯦꯗꯅ꯫
ꯍꯨꯡ ꯔꯦꯀꯣꫪꯠ ꯐꯖꯅꯅꯕ ꯑꯩꯕꯨ ꯁꯦꯝ ꯁꯦꯝ ꯉꯥꯡꯉꫭ ꯍꯥꯏꯔꯣ꯫
ꯐꯒꯤ ꯇꯧꯕꯅꯤ ꯀꯩꯗꯧꯔꯒꯦ꯫
ꯀꯩꯒꯤ ꯐꯥꯒꯤꯅꯣ꯫
ꯌꯥꯗ꯭ꯔꯕ꯭ꯔꯣ꯫
ꯑꯣ ꯅꯪ ꯆꯨꯝ ꯆꯨꯝꯅ ꯅꯣꯛꯄ ꯄꯥꯝꯃꯩꯔꯣ ꯍꯧꯖꯤꯛꯅ꯫
ꯀꯔꯤꯅ ꯈꯗꯦ꯫ ꯌꯨꯝꯗꯗꯤ ꯅꯣꯏꯈꯠꯂꯦ ꯍꯥꯏꯕꯗ ꯂꯣꯏꯔꯕꯅꯤ꯫
ꯅꫭꯏꯈꯠꯄ ꯅꯠꯇꯦ ꯃꯁꯥ ꯐꯕꯅꯦ꯫
ꯀꯥꯏꯗꯩꯅꫭ ꯃꯁꯜ ꯑꯣꯜꯂꯀꯥꯟꯗ ꯐꯒꯗꯕꯅꯤ ꯏꯁꯥ ꯍꯥꯏꯁꯦ꯫
ꯑꯕꫭ ꯑꯁ ꯈꯪꯗꯦꯉꯣ ꯍꯟꯇꯛꯇꯤ ꯅ ꯊꯕꯛꯀ ꯁꯨꯡꯁꯨ ꯁꯨꯗꯦꯉꯣ꯫ ꯁꯨꯗꯅ ꯂꯩꯕ꯫ ꯆꯖ ꯍ ꯂꯩꯕ ꯀꯥꯏꯩꯅ ꯁꯤꯡꯖꯨ ꯆꯥꯔꯨꯔ ꯆꯤꯟ ꯄꫭꯝꯈꯠꯂꯛꯄ꯭ꯔꯥ ꯀꯩꯅꫭꯝ ꯇꯧꯏꯅ꯫
ꯇꯤꯟ ꯌꯥꯎꯔꯝꯃꯅꯤ꯫ ꯇꯤꯟ ꯍꯥꯎꯕ꯭ꯔ꯫
ꯍꯥꯥ
ꯇꯤꯟ ꯍꯥꯎꯕ꯭ꯔꯣ꯫
ꯈꯪꯗꯦꯗ꯫
ꯇꯤꯟ ꯋꯥꯎꯔꯃꯅꯤ ꯍꯥꯏꯕ꯫ ꯍꯟꯇꯛ ꯀꯩꯗꯧꯕ꯫
ꯍꯟꯗꯛꯁꯦ ꯆꯥꯕꯁꯨ ꯐꯖꯅ ꯆꯥꯏ ꯁꯨꯕꯗꯤ ꯁꯨꯗ꯭ꯔꯦ꯫ ꯁꯨꯡꯁꯨ ꯁꯨ ꯁꯨꯒꯤꯗ꯭ꯔꯦ ꯍꯥꯟꯅ ꯈꯔ ꯇꯟ ꯂꯩꯔꯝꯕꯒ ꯍꯟꯇꯛꯅ
ꯑꯩ ꯑꯣꯏꯅ ꯁꯨꯒ꯭ꯔꯦꯕ
ꯍꯝ
ꯊꯕꯛ ꯁꯨꯒꯤꯗ꯭ꯔꯦ ꯑꯩ ꯑꯣꯏꯅ ꯁꯨꯈ꯭ꯔꯦꯕ
ꯑꯥ
ꯑꯗꯨꯁꯨ ꯀꯥꯟꯅꯩ ꯀꯩꯅꯣ
ꯋꯥꯈꯟꯁꯦ ꯈꯟꯕꯗꯀꯣ ꯐꯣꯟ ꯁꯤ ꯌꯦꯡꯉꯅꯤ ꯌꯦꯡꯉꯅꯤ ꯌꯦꯡꯉꯅꯤ ꯄꯩꯁꯥꯁꯦ ꯀꯔꯝꯅ ꯇꯥꯟꯁꯤꯒꯦꯅ ꯈꯜꯂꯅꯤ
ꯑꯁ ꯑꯩꯁꯦ ꯍꯧꯖꯤꯛ ꯃꯊꯥ ꯀꯟ ꯁꯥꯔꯕꯅꯤ ꯀꯣꯂꯦꯖꯁꯤ ꯂꯣꯏꯔꯒ ꯑꯩꯁꯦ ꯇ꯭ꯔꯦꯠꯁꯦ ꯑꯣꯏꯍꯧꯗ꯭ꯔꯗꯤ ꯀꯃꯥꯏꯅ ꯇꯧꯒꯅꯤꯁꯦ ꯈꯟꯕꯗ ꯑꯩꯁꯨ ꯇꯜꯂꯕꯅꯤ꯫
ꯅꯪ ꯂꯥꯏꯔꯤ ꯑꯩꯅꯤ ꯑꯩ ꯄꯩꯁꯥ ꯈꯔ ꯊꯣꯛꯑꯗꯤ ꯀꯃꯥꯏꯅ ꯊꯣꯛꯁꯤꯒꯦꯅ ꯊꯣꯛꯇꯤ ꯊꯣꯛꯇꯕ ꯋꯥꯈꯟꯁꯦꯀꯣ꯫ ꯍ ꯁꯨꯝ ꯌꯦꯡꯉꯒ ꯁꯨꯝ ꯀꯥꯟꯅꯒꯗ꯭ꯔꯅ ꯈꯔ ꯌꯦꯡꯉ ꯀꯥꯞ
ꯍꯪꯒꯤ ꯀꯣ ꯍꯣꯖꯤ ꯍꯧꯖꯤꯛ ꯈꯔ ꯇꯧ ꯌꯥꯕ ꯍꯥꯏꯖ ꯄꯆꯥꯏ ꯋꯥꯅ ꯁꯨꯡꯒꯨꯝꯕꯥ ꯁꯤꯖꯤꯅꯦꯕꯀꯣ ꯈꯪꯁꯦ ꯑꯗꯨ ꯄꯣꯠꯆꯩ ꯌꯣꯟꯕꯁꯤꯁꯨ ꯑꯃꯨꯛ ꯂꯨꯔꯤꯕ ꯍꯥꯏꯗꯤ ꯄꯩꯁꯥ ꯄꯥꯏꯔꯒ ꯄꯣꯠ ꯌꯣꯟꯕ ꯅꯠꯇ꯭ꯔꯗꯤ ꯑꯃꯨꯛ ꯍꯥꯏꯗꯤ ꯄꯣꯠ ꯌꯣꯟꯕ ꯈꯨꯗꯤꯡꯃꯛꯁꯦ ꯍꯥꯏꯗꯤ ꯃꯥꯡꯁꯨ ꯁ ꯌꯥꯎꯋꯤ ꯑꯗꯩꯗꯤ ꯃꯤꯅ ꯃꯤꯅ ꯁꯣꯠꯄꯁꯨ ꯌꯥꯎꯋꯤꯗꯅ
ꯂꯩꯇꯕꯁꯨ ꯌꯥꯎꯒꯅꯤ ꯁꯤꯠꯇ ꯄꯥꯛ ꯁꯤꯤ꯭ꯠꯇ ꯌꯥꯎꯅꯤ
ꯑꯗꯨꯅꯦ ꯍꯥꯏꯗꯤ ꯄꯣꯠ ꯌꯣꯟꯕ ꯈꯨꯗꯤꯡꯃꯛꯁꯦ ꯂꯣꯏꯅꯃꯛ ꯂꯣꯏꯅꯃꯛ ꯌꯣꯜꯂꯒ ꯂꯣꯏꯅꯃꯛ ꯃꯥꯡꯗꯕ ꯅꯠꯇꯦꯕ ꯃꯥꯡꯕ ꯃꯌꯥꯝ ꯂꯩ ꯑꯩꯈꯣꯏ ꯃꯥꯆꯧ ꯍꯣꯏꯒꯤꯒꯗꯤ ꯃꯤꯉꯣꯟꯗ ꯄꯩꯁꯥ ꯃꯌꯥꯝ ꯂꯩꯕ ꯌꯥꯎꯔꯤꯕ ꯑꯗꯨꯝ ꯊꯧꯔꯁꯨ ꯀꯥꯟꯅꯗ꯭ꯔꯕ ꯑꯗꯨꯝ ꯍꯥꯠ ꯈ꯭ꯕꯗꯕ ꯑꯗꯨꯒꯨꯝꯕꯗꯣ ꯂꯩꯕ ꯃꯣꯏꯗꯗꯤ ꯑꯇꯣꯞꯄ ꯃꯣꯏꯗꯗꯤ ꯍꯥꯠꯈꯤꯕꯗꯣ ꯐꯩꯅꯦ ꯄꯩꯁꯥ ꯂꯩꯖꯗꯕ ꯃꯤꯉꯣꯟꯗ ꯍꯥꯠꯈꯤꯕꯗ ꯑꯣꯏꯔꯗꯤ ꯅꯨꯡꯉꯥꯏꯔꯣꯏ ꯑꯃꯨꯛ
ꯍꯧꯅꯅꯦ ꯂꯩꯔꯦꯁꯤ ꯅ
ꯃꯆꯥ ꯃꯆꯥ ꯍꯥꯏꯕ ꯃꯆꯥ ꯃꯆꯥ ꯃꯌꯥꯝꯗꯨꯣ ꯄꯨꯟꯁꯤꯜꯂꯒ ꯃꯉꯣꯟꯗꯗꯤ ꯃꯄꯨꯝ ꯑꯃ ꯑꯣꯏꯖꯩꯅꯦꯕ ꯑꯗꯨꯗꯤ ꯍꯧꯖꯤꯛꯀꯥꯟ ꯄꯣꯠ ꯌꯣꯟꯕ ꯍꯥꯏꯁꯤꯁꯨ ꯑꯃꯨꯛ ꯀꯩꯁꯨ ꯌꯥꯝ ꯑꯃꯨꯛ ꯌꯥꯝ ꯍꯥꯏꯗꯤ ꯌꯥꯝ ꯀꯔꯤꯅꯣ ꯍꯣꯏ ꯑꯗꯨꯗꯩꯗꯤ ꯄꯣꯠ ꯌꯣꯟꯕ ꯍꯥꯏꯁꯤꯁꯨ ꯑꯃꯨꯛ ꯍꯥꯏꯗꯤ ꯁꯦꯟꯗꯣꯡꯁꯦ ꯃꯌꯥꯝ ꯂꯩꯔ ꯌꯣꯟꯜꯂꯒꯅ ꯄꯣꯠꯁꯤ ꯁꯤꯠꯂꯣꯏꯗꯣꯏꯅꯦꯕ ꯁꯦꯟꯗꯣꯡ ꯌꯥꯎꯗꯕꯤ ꯌꯣꯜꯂꯦꯅ ꯈꯜꯂꯣ ꯑꯗꯨꯒ ꯄꯣꯠ ꯑꯗꯨꯗꯨꯒ ꯁꯣꯠꯄ ꯈꯣꯠꯄ ꯈꯔ ꯌꯥꯎꯔꯦꯅ ꯈꯜꯂꯣ ꯍꯥꯠꯄ ꯌꯥꯎꯔꯦꯅ ꯈꯜꯂꯣ ꯑꯗꯨꯝ ꯍꯅꯦꯕ ꯑꯗꯨꯅ ꯈꯪꯗꯦ ꯋꯥꯈꯜ ꯁꯨꯡ ꯂꯧꯊꯣꯛꯇꯦ ꯌꯦꯕ ꯑꯗꯨꯗꯩꯗꯤ ꯄꯣꯜꯇ꯭ꯔꯤ ꯐꯥꯔꯝꯒꯨꯝꯕ ꯇꯧꯔꯦꯅ ꯈꯜꯂꯣꯕꯀꯣ ꯑꯩꯁꯦ ꯌꯦꯡꯉꯦꯕ ꯁꯨꯝ ꯄꯣꯜꯇ꯭ꯔꯤ ꯐꯥꯔꯝ ꯇꯧꯕꯒꯨꯝꯕ ꯑꯗꯨꯝꯕ ꯌꯦꯡꯉꯦꯕ ꯑꯗꯨꯒꯨꯝꯕꯁꯤꯁꯨ ꯑꯃꯨꯛ ꯂꯩꯥꯏꯅꯥ ꯇꯤꯟꯅꯥ ꯁꯤꯕ ꯅꯥꯗꯕ ꯑꯗꯨꯝꯕ ꯍꯥꯏꯕ ꯂꯩꯔꯗꯅ ꯑꯩꯒꯤ ꯑꯁꯤ ꯌꯦꯟꯁꯤꯕ ꯑꯩꯈꯣꯏ ꯃꯥꯅ ꯃꯊꯤꯨ ꯍꯥꯏꯕꯗ ꯏ ꯌꯥꯎ ꯍꯥꯏꯔ ꯀꯩꯅꯣꯃ ꯍꯥꯏꯔꯦ ꯑꯗꯨ ꯍꯤꯗꯥꯛ ꯂꯤꯆꯠꯅꯦꯅ ꯑꯩꯈꯣꯏ ꯃꯥ ꯍꯥꯏꯈꯤꯅꯦꯕ
ꯅꯪ ꯑꯣꯁꯤ ꯂꯩ ꯑ
ꯎꯝ
ꯎꯝ
ꯑꯗꯨꯏꯅꯤ ꯈꯔꯤꯁꯦ ꯄꯣꯜꯇ꯭ꯔꯤ ꯐꯥꯔꯝꯁꯦ ꯈꯔ ꯑꯗꯨꯝ
ꯈꯔ ꯑꯝꯇꯕꯨꯗꯤ ꯇꯧ ꯌꯥꯔ ꯈꯔ ꯍꯥꯏꯗꯤ ꯂꯣꯏꯕꯒꯤ ꯅꯤꯝ ꯑꯃ ꯈꯪꯗꯗꯤ ꯌꯥꯔꯣꯏ
ꯍꯣꯏ ꯑꯗꯨꯝꯕ ꯇꯧꯕꯁꯤꯁꯨ ꯁꯦꯕꯥ ꯍꯥꯏꯖꯤꯅꯤꯛ ꯑꯣꯏꯕ ꯌꯥꯝ ꯆꯪꯉꯦꯕ
ꯎꯝ
ꯇꯧꯕ ꯍꯥꯏꯁꯦ ꯑꯩꯈꯣꯏ ꯍꯧꯖꯤꯛ ꯇꯧꯗꯤ ꯇꯧꯔꯤꯅꯤꯅꯣ ꯈꯪꯗꯦꯅ ꯍꯤꯗꯥꯛ ꯀ ꯂꯥꯡꯊꯛꯇꯒꯤ ꯑꯗꯣ ꯈꯪꯗꯦ ꯍꯧꯖꯤꯛꯇꯤꯦ ꯅꯥꯕ ꯑꯃꯇꯥꯡꯁꯨ ꯆꯥꯅꯕꯩꯔ ꯈꯣꯠꯄꯩꯔꯦ ꯅꯣꯡꯒ ꯆꯨꯗꯔꯥ ꯈꯪꯗꯦ ꯌꯥꯝ ꯅꯅꯦꯏꯗꯅ ꯑꯗ ꯑꯣꯏꯔ ꯀꯥꯏꯩꯅꯣꯗꯤ ꯈꯪꯗꯦ ꯑꯗꯨꯅꯦ ꯍꯥꯏꯁꯦ ꯀꯔꯤ ꯇꯧꯗꯣꯏꯅꯣ ꯈꯪꯗ꯭ꯔꯦ ꯇꯧꯔꯤꯁꯦ ꯀꯔꯤ ꯇꯧꯔꯒ ꯌꯥꯅꯤꯁꯦ ꯋꯥꯈꯜꯁꯦꯀꯣ ꯍꯥꯏꯗꯤ ꯍꯧꯖꯤꯛꯃꯛ ꯇꯧꯗ꯭ꯔꯁꯨꯀꯣ ꯍꯌꯦꯡꯋꯥꯏ ꯀꯔꯤ ꯑꯩꯁꯦ ꯀꯔꯤ ꯍꯥꯏꯗꯤ ꯀꯔꯤ ꯇꯧꯕ ꯌꯥꯏ ꯁꯨꯝ ꯗ꯭ꯔꯤꯝ ꯑꯣꯏꯅ ꯊꯝꯒꯦ ꯀꯥꯏꯅ ꯁꯨꯝ ꯁꯥꯒꯠꯄꯗꯣ ꯈꯟꯕꯗꯣ ꯋꯥꯈꯟꯁꯦ ꯑꯗꯨ ꯊꯣꯛꯇꯦꯕ
ꯑꯩꯁꯨꯅꯦ ꯑꯩꯁꯨ ꯀꯣꯂꯦꯖ
ꯑꯃ ꯈꯜꯂꯨꯏꯗꯅ ꯑꯗꯨꯝ ꯍꯥꯏꯗꯤ ꯃꯥꯒꯤ ꯀꯩꯅꯣꯁꯦ ꯑꯗꯨꯝ ꯂꯥꯛꯄ ꯑꯩꯈꯣꯏꯅ ꯄꯩꯁꯥ ꯅꯨꯡꯁꯥꯥꯁꯦ ꯃꯌꯥꯝ ꯄꯥꯏꯒ ꯄꯥꯏꯈꯤꯕ ꯑꯣꯏꯔꯗꯤ ꯑꯗꯨꯝꯕꯗꯣ ꯈꯜꯂꯣꯏꯕ ꯑꯩꯈꯣꯏꯅ ꯇꯧꯗꯣꯏꯁꯤꯗꯤ ꯍꯥꯏꯗꯤ ꯌꯥꯝ ꯂꯩꯖꯕ ꯅꯠꯇꯕꯅꯤꯅ ꯀꯩꯅꯣꯝ ꯊꯕꯛ ꯑꯃ ꯇꯧꯒꯦ ꯍꯥꯏꯔꯛꯄꯗ ꯑꯗꯨꯗꯒꯤ ꯈꯪꯗꯦ ꯇꯥꯟꯅꯗ꯭ꯔꯗꯤ ꯌꯥꯔꯒꯅ
ꯍꯥꯏꯗꯤ ꯍꯧꯕ ꯍꯥꯏꯗꯤ ꯄꯩꯁꯥ ꯌꯥꯝ ꯂꯩꯗꯅ ꯇꯧꯕ ꯅꯠꯇꯦ ꯍꯧꯗꯣꯛꯄꯗ ꯉꯥꯏꯔꯤꯉꯩꯗꯨꯗ ꯑꯃꯨꯛ ꯃꯥꯡ ꯈꯣꯠ ꯇꯧꯔꯗꯤꯅ ꯈ ꯈꯟꯕꯩ
ꯎꯝ
ꯑ
ꯃꯥꯡꯗ꯭ꯔꯗꯤ ꯑꯃꯨꯛ ꯍꯣꯏ ꯃꯥꯡꯗ꯭ꯔꯗꯤ ꯑꯃꯨꯛ ꯃꯥꯡꯗꯕ ꯃꯤ ꯑꯣꯏꯔꯗꯤ ꯆꯥꯎꯅ ꯑꯃꯨꯛ ꯏꯟꯚꯦꯁ ꯇꯧꯕ ꯈꯣꯠꯄꯅ ꯑꯗꯨꯝ ꯈꯪꯗꯦꯉꯣ ꯀꯔꯤ ꯇꯧꯗꯣꯏꯅꯣ ꯋꯥꯈꯜꯁꯦ ꯊꯣꯛꯇꯦ ꯍꯥꯏꯕ
ꯀꯩꯅꯣ ꯍꯣꯏ ꯈꯔ ꯆꯦꯛꯁꯤꯟꯅ ꯇꯧꯕ ꯇꯥꯔꯦ ꯑꯍꯥꯟꯕꯗꯤ ꯑꯗꯨꯗꯣ ꯌꯥꯝ ꯀꯟꯅ ꯈꯟꯖꯤꯜꯂꯨꯕ ꯆꯥꯎꯕ ꯅꯠꯇꯦ
ꯑꯦꯖꯥꯝ ꯗꯦꯠ ꯁꯤꯛꯁꯇꯤꯟ ꯗꯩꯅꯤ ꯀꯃꯥꯏ ꯇꯧꯗꯧ ꯃꯥꯜꯂꯤ
ꯀꯩꯅꯣ ꯅꯣꯏꯗꯤ ꯁꯤꯜꯂ ꯏꯕ ꯄꯣꯠꯇꯕꯨ ꯀꯩꯅꯣ
ꯁꯤꯟꯕ ꯌꯥꯗꯧ
ꯎꯝ
ꯌꯥꯗꯣꯏ ꯖꯥꯂꯣ
ꯌꯥꯅꯤ ꯌꯥꯅꯤ ꯈꯪꯗꯦ ꯑꯁ ꯅꯣꯏꯁꯨ ꯈꯔꯗꯤ ꯆꯦꯛꯁꯤꯜꯂꯛꯀꯅꯤ ꯑꯥ ꯍꯥꯏꯗꯤ ꯀꯣꯂꯦꯖ ꯈꯔꯗ ꯆꯦꯛꯁꯤꯟꯕ ꯌꯥꯎꯅꯤꯕ ꯅꯣꯏ ꯀꯣꯂꯦꯖꯇꯗꯤ ꯈꯪꯗꯦꯕ ꯀꯣꯂꯦꯖ ꯁꯦꯟꯇꯔꯒ ꯇꯣꯉꯥꯟ ꯇꯣꯉꯥꯟꯅ ꯇꯥꯍꯟꯗꯅ
ꯑꯃꯥ ꯔꯣꯝꯗ ꯑꯃꯨ ꯈꯥꯂꯩꯀꯣ ꯑꯌꯦꯡꯋꯥꯏ ꯀꯣ ꯀꯣꯁꯃꯦꯇꯤꯛ ꯏꯁꯇꯣꯔꯒ ꯍꯥꯡꯁꯤꯔꯥ ꯀꯥꯏ ꯑꯃꯨ ꯈꯜꯂꯦ ꯋꯥꯈꯜꯁꯦ
ꯃꯧ ꯑꯣꯏꯔ ꯃꯧ ꯑꯣꯏꯔꯀꯥꯟꯗꯗꯤ ꯀꯩꯗꯧꯒꯦ ꯈꯜꯂꯤ ꯃꯧ ꯑꯣꯏꯔꯀꯥꯟꯗ ꯈꯟꯗꯕ꯭ꯔꯥ ꯂꯩꯁꯥꯔꯤꯉꯩ ꯉꯥꯛꯇꯔꯥ
ꯍꯧꯖꯤꯛ ꯍꯧꯖꯤꯛꯀꯤꯅꯤꯅꯦ ꯃꯧ ꯑꯣꯏꯔ ꯀꯟꯒꯤꯗꯤ ꯈꯟꯗꯤꯗ ꯑꯗꯨ ꯑꯃꯨꯛ ꯈꯜꯂꯦꯀꯣ ꯑꯗꯨꯗꯩ ꯑꯗꯨꯗꯩ ꯒꯤꯖꯦ ꯑꯃꯨꯛ ꯈꯜꯂꯨꯔꯦ ꯑꯗꯨꯁꯨꯒ ꯄꯣꯁꯤ ꯁꯤꯠꯇꯔ꯭ ꯗꯤ ꯑꯃꯨꯛ ꯑꯦꯛꯁꯄꯥꯏꯔꯤ ꯗꯦꯠ ꯍꯥꯏꯕ ꯑꯃ ꯂꯩꯗꯅ ꯑꯗꯨꯒꯤ ꯑꯃꯨ ꯈꯂꯦꯅꯦ ꯑꯩ ꯌꯦ
ꯎꯝ
ꯑꯗꯨꯗꯩꯗꯤ ꯑꯃ ꯑꯃꯨꯛ ꯈꯜꯂꯦ ꯑꯗꯨꯗꯩꯗꯤ ꯐꯤꯔꯣꯟꯒꯤ ꯑꯃꯨꯛ ꯈꯜꯂꯦ ꯐꯅꯦꯛ ꯐꯤꯒꯤ ꯑꯃ ꯈꯜꯂꯦ ꯑꯗꯨꯅ ꯑꯃꯨꯛ ꯄꯩꯁꯥ ꯃꯌꯥꯝ ꯂꯩꯇꯗꯤ ꯌꯥꯔꯣꯏꯗꯕ
ꯄꯩꯁꯥ ꯍꯥꯟꯅ ꯈꯔ ꯏꯟꯚꯦꯁ ꯇꯧꯕꯗꯤ ꯗꯔꯀꯥꯔ ꯑꯣꯏ ꯕꯤꯖꯤꯅꯦꯁ ꯑꯃ ꯇꯧꯒꯦꯗꯤ
ꯑꯗꯨꯩꯗꯤ ꯐꯅꯦꯛꯀꯤ ꯇꯧꯔ ꯍꯥꯏꯁꯦ ꯐꯅꯦꯛ ꯑꯩ ꯐꯅꯦꯛ ꯐꯤꯒꯦ ꯑꯃꯨꯛ ꯈꯜꯂꯦꯕꯀꯣ ꯀꯣꯁꯃꯦꯦꯇꯤꯁ ꯏꯁꯣꯔꯗꯤꯧ ꯑꯃꯨꯛ ꯄꯥꯝꯃꯝꯃꯦ ꯑꯗꯨꯗꯩ ꯑꯃꯨꯛ ꯄꯣꯠꯁꯤ ꯁꯤꯠꯇ꯭ꯔꯗꯤ ꯑꯦꯛꯁꯄꯥꯏꯔꯤ ꯗꯦꯠꯁꯦ ꯇꯧꯔꯗꯤ ꯑꯃꯨꯛ ꯇꯣꯡꯕ꯭ꯔꯥ ꯑꯃꯨꯛ ꯄꯨꯊꯗꯣꯏꯅꯦꯕ ꯐꯅꯦꯛ ꯐꯤꯔꯣꯜꯁꯤꯅ ꯑꯃꯨꯛ ꯁꯤꯠꯇ꯭ꯔꯁꯨ ꯊꯝꯖꯤꯜꯂꯒ ꯑꯗꯨꯝ ꯍꯥꯏꯗꯤ ꯆꯍꯤꯒ ꯁꯤꯖꯟ ꯈꯨꯗꯤꯡꯒꯤ ꯑꯗꯨꯝ ꯄꯩꯁꯥꯁꯦ ꯑꯗꯨꯝ ꯀꯣꯠꯄ ꯌꯥꯏꯕ ꯁꯤꯠꯇꯕ ꯀꯥꯟꯗꯅ ꯈꯖꯤꯛ ꯈꯖꯤꯛ ꯂꯦꯝꯃꯒꯀꯣ ꯑꯗꯨꯁꯨ ꯑꯃꯨꯛ ꯈꯪꯅ ꯆꯥꯟꯅꯕ ꯑꯗꯨꯒꯤꯅ ꯑꯃꯨꯛ ꯈꯔ ꯆꯦꯟꯊꯣꯛ ꯆꯦꯟꯁꯤꯟ ꯈꯔꯁꯦ ꯑꯃꯨꯛ ꯆꯪꯉꯤꯗꯅ ꯑꯗꯨꯅ ꯑꯃꯨꯛ ꯇꯥꯊꯣꯛ ꯇꯥꯁꯤꯟ ꯀꯅꯥꯗꯒꯤꯩ ꯂꯧꯕ ꯀꯅꯥꯗ ꯄꯤꯕ ꯈꯣꯠꯄꯁꯦ ꯑꯗꯨꯗꯨꯅ ꯑꯩꯁꯦ ꯑꯉꯥꯡ ꯈꯔ ꯑꯣꯏꯔꯤ ꯑꯗꯨꯗꯨꯅ
ꯑꯁ ꯑꯗꯨꯒꯤꯗꯤ ꯈꯟꯕ ꯌꯥꯕ ꯅꯠꯇꯦ ꯏꯁꯇꯦꯗ ꯑꯉꯥꯡ ꯑꯣꯏ ꯑꯩꯁꯤꯡꯅꯗꯤ ꯃꯤ ꯑꯩ ꯁꯨꯝ ꯍꯥꯏꯗꯤ ꯏꯁꯇꯣꯔꯤꯗ ꯀꯩꯗ ꯍꯥꯏꯗꯤ ꯑꯗꯨꯝ ꯊꯦꯡꯅꯕ ꯌꯥꯎꯋꯦ ꯍꯥꯏꯇꯥꯔꯦꯀꯣ ꯑꯥ